ꯑꯥꯎ
ꯆꯥꯛ ꯆꯥꯔꯕ꯭ꯔꯣ
ꯆꯥꯔꯦ
ꯀꯩ ꯌꯦꯟꯖꯥꯡ ꯆꯥꯔꯒꯦ
ꯁꯧꯒ꯭ꯔꯤ ꯊꯣꯡꯕ ꯑꯃꯅꯦ ꯁꯦꯕꯣꯠ ꯂꫭ ꯑꯩꯈꯣꯏ ꯃꯥꯅ ꯃꯔꯤꯡꯈꯥꯡ ꯁꯥꯔ ꯉꯧꯕ ꯉꯥꯔꯤ ꯊꯥꯛꯆꯜꯂꯒ ꯑꯃꯒ ꯗꯨꯃꯒꯥ ꯆꯥꯏ ꯍꯥꯎꯋꯦ
ꯀꯣꯂꯦꯖ ꯆꯠꯇ꯭ꯔꯣ
ꯆꯠꯇꯦ
ꯀꯩꯗꯧꯔꯕ
ꯑꯩ ꯀꯣꯂꯦꯖ ꯂꯥꯏꯔꯤꯛ ꯇꯝ ꯂꯣꯏꯔꯕ
ꯇꯣꯛꯑꯕ꯭ꯔꯣ
ꯃꯤꯔꯦꯝ ꯑꯣꯏꯔꯕꯥ
ꯃꯤ ꯃꯤ ꯑꯔꯦꯝꯕ
ꯑ ꯃꯤ ꯑꯔꯦꯝꯕ ꯑꯣꯏꯔꯕꯥ
ꯅꯣꯏꯒꯤ ꯀꯥꯎꯅꯌꯦꯟ ꯂꯩꯔꯤꯕꯣ
ꯕꯕꯥꯏ ꯂꯩꯔꯤꯌꯦ
ꯀꯌꯥ ꯂꯩꯔꯤꯒꯦ
ꯈꯪꯗꯦ ꯃꯥ ꯄꯪꯂꯩ ꯂꯩꯕꯅꯦ ꯃꯆꯥꯅꯨꯄꯥ ꯑꯃ ꯂꯩꯔꯤꯌꯦ
ꯎꯝ
ꯃꯩꯒ ꯌꯥꯏꯕꯤꯗꯅ ꯅꯍꯥꯟ ꯀꯥꯎꯅꯔꯨꯕꯒꯤ ꯑꯁ ꯍꯌꯦꯡꯗꯩꯗꯤ ꯊꯕꯛ ꯆꯠ ꯇꯧꯔꯕꯅꯤ ꯀꯥꯏꯅ ꯃꯩꯒ ꯌꯥꯏꯕꯤꯗꯅ ꯍꯤꯒꯥꯒ ꯌꯩꯕꯤꯗꯅ ꯌꯥꯝ ꯇꯧꯕ ꯑꯃ ꯂꯩꯕꯅꯤ
ꯎꯝ ꯀꯔꯝꯕꯥ
ꯑꯃ ꯂꯩꯔꯤꯌꯦ ꯀꯥꯎꯅꯌꯦꯟ ꯑꯃ ꯃꯇꯨꯁꯨ ꯑꯝ ꯌꯥꯎꯗꯕ ꯑꯝ ꯂꯩꯔꯤꯌꯦ
ꯃꯔꯨ ꯀꯣꯛꯄ ꯑꯃꯗꯨꯔꯕ ꯎꯝ ꯎꯝ ꯐꯤꯕꯝꯗꯨꯒ ꯍꯨꯝ
ꯎꯝ ꯃꯆꯥ ꯅꯨꯨꯄꯥꯅꯤꯌꯦ ꯑꯗꯣ ꯃꯆꯥꯅꯨꯄꯥ
ꯎꯝ
ꯅꯍꯥꯟꯗꯤ ꯌꯨ ꯉꯎꯁꯜꯂꯒ ꯃꯥꯏ ꯌꯦꯟ ꯑꯅꯤꯈꯛ ꯂꯩꯌꯦ ꯃꯄꯥꯟꯗ ꯂꯩꯌꯦ ꯁꯨꯝ ꯌꯥꯏ ꯌꯥꯗꯕ ꯏꯃꯨꯡꯗ ꯑꯗꯨꯝ ꯂꯩꯕ
ꯎꯝ
ꯃꯥꯢ ꯌꯦꯟꯗꯣ ꯂꯩꯔꯝꯗ꯭ꯔꯦꯅ ꯑꯁ ꯅꯨꯡꯗꯥꯡ ꯀꯣꯏꯊꯤꯒ ꯊꯤꯌꯦ ꯕꯥꯔꯣ ꯇꯥꯔ ꯀꯥꯟꯗꯨꯗ
ꯑꯝ
ꯅꯨꯡꯉꯥꯏꯔꯤꯕ
ꯅꯨꯡꯉꯥꯏꯔꯤꯕ
ꯀꯩꯅꯣ ꯀꯥꯎꯅꯕ ꯑꯗꯨꯝ ꯆꯠꯂꯤꯕꯣ ꯍꯥꯏꯁꯦ
ꯍꯧꯖꯤꯛꯄꯨꯗꯤ ꯕꯕꯥ ꯊꯕꯛ ꯆꯠꯄꯅꯤꯅ ꯀꯥꯎꯅꯗꯦ ꯑꯗꯣ ꯃꯥ ꯊꯕꯛ ꯁꯪꯉꯗꯤ ꯌꯦꯟ ꯀꯥꯎꯅꯕ ꯍꯦꯛꯇ ꯆꯠ
ꯎꯝ ꯐꯤꯒꯗꯤ ꯁꯥꯗ꯭ꯔꯣ
ꯑꯩꯗꯤ ꯐꯤꯁꯥꯕ ꯍꯩꯇꯤꯗ
ꯄ ꯀꯩꯗꯧꯔ ꯂꯩꯕ ꯑꯗꯨꯗꯤ ꯅꯪꯗꯦ
ꯑꯗꯨꯗꯅ ꯑꯦꯃꯤꯅꯦꯕꯒ ꯑꯣꯏ ꯍꯟꯗ
ꯅꯝꯕꯔ ꯋꯥꯟ
ꯍꯣꯏ ꯕꯤꯔꯦꯝꯗ ꯃꯔ ꯑꯥꯟꯅꯤ ꯑꯣꯏꯔꯤꯁꯦ
ꯅꯪ ꯍꯧꯖꯤꯛꯀꯥꯟ ꯀꯩ ꯀꯩ ꯃꯥꯏ ꯇꯩꯔꯤꯒꯦ ꯀꯔꯝ ꯀꯔꯝꯕ ꯁꯤꯖꯤꯟꯅꯒꯦ
ꯑꯪ ꯁꯤꯖꯤꯟꯅꯗꯦ
ꯀꯩꯅꯤ ꯁ꯭ꯀꯤꯟ ꯀꯦꯔꯒ ꯑꯝꯇ ꯇꯧꯗ꯭ꯔꯕ ꯑꯩꯁꯦ
ꯁꯟꯁꯀ꯭ꯔꯤꯟ ꯑꯃꯒ ꯃꯣꯏꯁꯆꯨꯔꯥꯏꯖꯔ ꯑꯃꯒ ꯐꯦꯁ ꯋꯥꯁ ꯑꯃꯒꯗꯤ ꯁꯤꯖꯤꯟꯅꯩ
ꯎꯝ ꯀꯩ ꯀꯝꯄꯅꯤꯒꯤꯅꯣ ꯍꯥꯢꯕ
ꯁꯟꯁꯀ꯭ꯔꯤꯟꯗꯨꯅ ꯑꯗꯨꯝ ꯗꯔꯃꯥꯀꯣꯒꯨꯝꯕ ꯑꯗꯩꯗꯤ ꯃꯣꯏꯔ ꯁꯨꯔꯥꯏꯖꯔꯗꯨꯅ ꯕꯥꯏꯑꯣ ꯗꯔꯃꯥ ꯍꯥꯏꯕ꯭ꯔꯥ ꯃ ꯁꯤꯖꯤꯟꯅꯩ ꯑꯗꯩ ꯐꯦꯁ ꯋꯥꯁꯇꯨꯅ ꯗꯣꯔꯦꯟ ꯀꯤꯒꯤ ꯑꯃ ꯁꯤꯖꯤꯟꯅꯩ
ꯎꯝ ꯎꯝ ꯎꯝ
ꯂꯩ ꯉꯝꯗ꯭ꯔꯦ ꯑꯗꯨꯁꯨ ꯄꯩꯁꯥ ꯄꯥꯏꯗ꯭ꯔꯦ
ꯅꯨꯡꯉꯥꯏꯕ꯭ꯔꯣ
ꯑ ꯀꯩꯅꯣꯗꯨꯗꯤ ꯌꯥꯝ ꯅꯨꯡꯉꯥꯏ ꯁꯟꯁꯀ꯭ꯔꯤꯟꯒ ꯃꯣꯏꯁꯆꯨꯔꯥꯏꯖꯔꯒ ꯑꯗꯨꯗꯤ ꯌꯥꯝ ꯅꯨꯉꯥꯏ ꯐꯦꯋꯥꯁꯇꯣ ꯀꯌꯥ ꯅꯨꯡꯉꯥꯏ ꯑꯣꯏꯗꯦ
ꯎꯝ ꯑꯣ ꯀꯔꯤ ꯀꯔꯤꯅꯣꯝ ꯍꯪꯒꯦ ꯇꯧꯔꯝꯕꯅꯦ ꯑꯩꯁꯦ ꯀꯥꯎꯔꯦꯅꯦꯍꯦ
ꯍꯪꯉꯛꯑꯣ
ꯀꯔꯤ ꯀꯔꯤ ꯀꯔꯤ ꯀꯔꯤ ꯀꯔꯤ ꯀꯔꯤ ꯀꯔꯤ ꯅꯣꯏ ꯑꯗꯨꯗꯅꯦ ꯐꯅꯦꯛ ꯑꯥ ꯔꯥꯅꯤ ꯐꯤ ꯁꯥꯟꯅꯕ꯭ꯔꯕ
ꯎꯝ ꯁꯥꯟꯅꯩꯌꯦ
ꯀꯌꯥ ꯀꯌꯥꯒ ꯄꯤꯅꯒꯦ ꯐꯨꯜꯋꯥꯛꯇꯨꯗ
ꯑꯣꯉꯝꯅꯤꯕꯣ ꯑꯗꯨꯗꯤ
ꯈꯪꯗ꯭ꯔꯣ ꯑꯩꯁꯦ
ꯐꯅꯥꯝ ꯐꯅꯥꯝ ꯄꯤꯅꯕꯅꯦ ꯑꯗꯨꯝ ꯇꯔꯥꯃꯔꯤ ꯇꯔꯥꯃꯉꯥ ꯈꯔ ꯍꯦꯜꯂꯝꯃꯅꯤ ꯀꯩꯅꯣ ꯑꯗꯨꯝ
ꯈꯨꯨꯜꯋꯥꯛꯇ
ꯎꯝ ꯑꯗꯨ ꯃꯣꯏꯗꯤ ꯀꯩꯅꯣ ꯇꯧꯕꯅꯦ ꯎꯝ ꯄꯣꯠ ꯈꯣꯏꯒꯤ ꯔꯥꯅꯤ ꯀꯩꯅꯣ ꯇꯧꯕ ꯃꯤꯗ ꯊꯥꯒꯨꯝ ꯇꯧꯕ ꯂꯧꯖꯒꯦꯕꯨꯗꯤ ꯌꯥꯔꯝꯒꯅꯤ
ꯎꯝ ꯄꯨꯟꯅ ꯄꯨꯟꯅ ꯊꯥꯕꯤꯗꯣ
ꯎꯝ ꯎꯝ ꯎꯝ ꯄꯤꯕꯣꯠ ꯃꯣꯏ ꯀꯩꯅꯣ ꯇꯧꯕꯤ ꯐꯤꯖꯤ ꯂꯂꯣꯟꯕꯤ ꯂꯩꯌꯦꯕ ꯍꯥꯇꯥꯔꯦ ꯄꯩꯁꯥ ꯊꯥꯗꯣꯛꯄꯤ ꯔꯥꯅꯤꯗꯣ ꯑꯩꯈꯣꯏꯒꯤ ꯃꯁꯥꯅ ꯂꯩꯔꯒ ꯁꯥꯖꯗꯦꯕ ꯃꯣꯏꯅ ꯍꯧꯔ ꯄꯤꯔꯛꯑꯅꯤ ꯑꯗꯨꯒ ꯁꯥꯍꯜꯂꯦꯕ
ꯑꯣ ꯃꯤꯅ ꯍꯧꯔꯒ ꯄꯤꯔꯒ ꯁꯥꯍꯟꯕꯒꯤ ꯑꯁꯥꯃꯟ ꯄꯤꯕꯤꯗꯣ
ꯑꯥ ꯑꯥ ꯑꯥ
ꯑꯣ
ꯑꯃꯥꯏ ꯇꯧꯕꯅꯦꯕ ꯑꯗꯣ ꯃꯁꯥꯅ ꯀꯩꯅꯣ ꯇꯧꯖꯕꯗꯨꯅꯤ ꯃꯣꯏꯁꯨ ꯌꯥꯝ ꯀꯣꯏ ꯍꯧꯕ ꯈꯣꯠꯄꯗꯣ ꯕꯦꯔꯥ ꯌꯥꯝ ꯀꯥꯏꯗꯅꯀꯣ ꯁꯤꯗ ꯍꯧꯕꯝ ꯂꯩ ꯇꯦꯕ ꯔꯥꯅꯤꯒꯤꯗꯤ
ꯎꯝ
ꯑꯗꯨꯒꯤ ꯃꯣꯏꯅ ꯑꯗꯨꯃꯥꯏꯅ ꯂ ꯂꯣꯟꯕꯤꯗꯨꯅ ꯍꯧꯔ ꯄꯤꯔꯛꯑꯅꯤ ꯃꯦꯠꯄ ꯈꯣꯠꯄ ꯃꯣꯏ ꯂꯣꯏ ꯇꯧꯔꯛꯑꯅꯤ ꯑꯗꯨꯒ ꯃꯣꯏꯅ ꯁꯥꯕ
ꯁꯥ ꯅꯪꯖꯨ ꯁꯥꯕ ꯇꯝꯖꯜꯂꯨ ꯌꯥꯗ꯭ꯔꯣ ꯑꯗꯨꯗꯤ ꯀꯥꯟꯅꯔꯝꯅꯤꯅꯦ
ꯑꯩ ꯁꯪꯉꯦ
ꯅꯣꯏ ꯀꯣꯜ ꯂꯩꯗꯥꯏꯅꯦ ꯂꯩꯇ꯭ꯔꯣ
ꯂꯩ
ꯀꯨꯛ ꯇꯝꯖꯟꯒꯦꯗꯦ
ꯀꯥꯏꯗꯩꯅꯣ ꯐꯅꯦꯛꯄꯧ ꯁꯥꯗꯦ
ꯃꯨꯀꯥ ꯐꯅꯦꯛꯀꯨꯝꯕꯗꯤ ꯁꯥꯟꯅꯗ꯭ꯔꯣ
ꯁꯥꯏꯌꯦ ꯑꯈꯣꯏ ꯆꯦꯍꯣꯏ ꯁꯥꯕꯅꯦ
ꯀꯩ ꯃꯆꯨꯗ ꯁꯥꯒꯦ
ꯍꯧꯖꯤꯛ ꯍꯧꯖꯤꯛꯇꯤ ꯑꯉꯧꯕ ꯑꯃ ꯁꯥ ꯂꯧꯏꯒꯤꯗ ꯉꯥꯏꯔꯤꯕꯅꯤ
ꯑꯁ ꯑꯉꯧꯕ ꯄꯥꯝꯗꯦ ꯑꯉꯧꯕ ꯂꯩ ꯕ꯭ꯂꯨ ꯃꯆꯨꯗꯒ ꯂꯩꯇꯖꯥꯠꯂꯣ
ꯃꯨꯀꯥ ꯍꯥꯏꯖꯦ ꯃꯨꯀꯥ ꯁꯦꯡꯕꯤꯗꯨꯔꯣ ꯅꯠꯇ꯭ꯔꯒ ꯋꯥꯟꯄ꯭ꯂꯥꯏꯗ ꯃꯨꯀꯥ ꯐꯦꯟꯕꯤꯔꯣ
ꯋꯥꯜ ꯄ꯭ꯂꯥꯏꯗ ꯑꯃꯨꯛꯒ ꯐꯦꯜꯂꯖꯨ ꯌꯥꯏ ꯑꯗꯨꯁꯨ ꯑꯗꯨꯝ ꯌꯥꯕꯅꯤ ꯂꯤꯁꯤꯡ ꯑꯃꯒ ꯆꯅꯤ ꯆꯍꯨꯝ ꯄꯤꯕꯗꯣ ꯁꯦꯠꯄ ꯑꯗꯨꯝ ꯌꯝꯅꯤ ꯌꯕꯗꯤ
ꯑꯥ
ꯑꯩꯅ ꯄꯨꯔꯥ ꯕ꯭ꯂꯨ ꯑꯌꯥꯛꯄꯗꯣ ꯃꯄꯥꯟ ꯑꯃꯨꯕꯅ ꯑꯣꯏꯔꯒ ꯑꯗꯨꯒꯨꯝꯕꯗꯣ ꯄꯥꯝꯕ
ꯎꯝ ꯑꯈꯣꯏꯆꯦ ꯁꯥꯈꯤꯕꯅꯦ ꯑꯗꯨ ꯃꯆꯨꯗꯣ ꯍꯧꯖꯤꯛꯄꯨꯗꯤ ꯁꯥꯗꯦ ꯃꯥ ꯀꯩꯅꯣ ꯇꯧꯔꯤ ꯐꯤ ꯀꯥꯟ ꯁꯥꯔꯤꯕꯅꯤ ꯃꯥ ꯁꯨꯠꯇꯣ ꯋꯥꯜꯄꯂꯥꯏ ꯁꯨꯠꯇꯣ
ꯎꯝ
ꯋꯥꯜꯄ꯭ꯂꯥꯏ ꯁꯨꯠ ꯀꯟꯅ ꯁꯥꯔꯤ ꯃ ꯑꯗꯣ ꯍꯧꯖꯤꯛꯇꯤ ꯁꯥꯗꯦ ꯑꯈꯣꯏ ꯃꯥꯕꯨꯗꯤ ꯃꯊꯪ ꯃꯥꯏ ꯐꯅꯦꯛ ꯑꯃ ꯂꯩꯔꯤꯕꯀꯣ ꯃꯔꯥꯛ ꯑꯃ
ꯎꯝ
ꯑꯁꯤ ꯂꯣꯏꯕꯒ ꯃꯩꯈꯦꯠ ꯃꯆꯨ ꯍꯥꯏꯕ꯭ꯔꯥ ꯑꯗꯨ ꯁꯥꯅꯤ ꯍꯥꯏꯕꯅꯤ
ꯃꯩꯈꯦꯠ ꯃꯆꯨꯗꯣ ꯐꯖꯕꯅꯤꯅꯦ ꯁꯨꯠꯇ ꯁꯥꯗꯣꯏꯔꯣ
ꯁꯨꯠ ꯁꯥꯔꯣꯏ ꯑꯈꯣꯏꯗꯤ ꯀꯩꯅꯣ ꯇꯧꯔ ꯐꯅꯦꯛ ꯇꯪꯅꯦ
ꯑꯁ ꯁꯨꯠ ꯁꯥꯥꯈꯦꯗꯦ ꯁꯨꯠ ꯑꯣꯏꯗꯤ ꯂꯧ ꯌꯥꯕ ꯐꯅꯦꯛꯇꯣ ꯂꯧꯔꯒꯅꯦ ꯐꯤꯗꯨꯣ ꯊꯤꯕ ꯍꯦꯛꯇ ꯋꯥꯏ ꯍꯥꯏꯕ
ꯀꯩꯅꯣ ꯇꯧꯋꯣ ꯔꯥꯅꯤ ꯃꯅꯥꯎ ꯑꯣꯏꯅ ꯂꯩꯌꯣ
ꯑꯗꯨꯝ ꯄꯥ ꯌꯥꯕꯅꯦ ꯃꯨꯀꯥ ꯐꯦꯜꯂꯒ ꯐꯅꯦꯛꯇꯣ ꯐꯩꯕꯥꯛꯀꯨꯝꯕ ꯑꯗꯩ ꯐꯨꯜ ꯃꯅꯥꯎꯒꯨꯝꯕ ꯐꯦꯠꯂꯒ
ꯈꯪꯗꯦ ꯑꯗꯨꯅ ꯐꯗꯣꯏꯔꯥ
ꯎꯝ
ꯀꯣꯟꯇ꯭ꯔꯥꯁ ꯑꯣꯏꯅ ꯂꯧꯔꯕ
ꯎꯝ ꯑꯗꯨꯁꯨ ꯌꯥ ꯑꯗꯨꯗꯤ ꯃꯆꯨꯗꯣ ꯑꯄꯥꯝ ꯑꯩꯗꯤ ꯑꯗꯨꯃꯥꯏꯅ ꯈꯜꯂꯤ ꯁꯨꯠ ꯂꯧꯗꯣꯏ ꯁꯣꯔꯨꯛꯄꯨꯗꯤ ꯍꯥꯏꯗꯤ ꯐꯅꯦꯛ ꯇꯣ ꯃꯥ ꯃꯣꯏꯒꯤ ꯁꯨꯠ ꯁꯨꯠ ꯁꯥꯔꯒꯩꯅꯣ ꯌꯣꯟꯕꯗꯣ ꯁꯦꯠꯇ ꯅꯨꯡꯥꯏꯇꯦꯕ ꯑꯩ ꯍꯩꯅꯗꯦꯕ ꯅꯥꯜꯂꯗꯥꯅ
ꯎꯝ ꯍꯧꯖꯤꯛꯀꯥꯟꯗꯤ ꯀꯣꯟꯇ꯭ꯔꯥꯟ ꯈꯛꯇ ꯆꯠꯅꯔꯕꯅꯤ
ꯎꯝ ꯑꯗꯨꯅ ꯐꯤꯗꯣꯝ ꯄꯥꯝꯕ ꯃꯆꯨ ꯈꯜꯂꯒ ꯃꯄꯥꯟꯒꯨꯝꯕ ꯆꯥꯟꯅꯍꯜꯂꯒ ꯀꯣ
ꯎꯝ ꯐꯤꯕꯥꯜ ꯀꯩ ꯍꯥꯞꯅꯤ ꯍꯥꯏꯒꯦ
ꯃꯄꯥꯟꯗꯣ ꯈꯪꯗꯦꯅꯦ ꯑꯦꯝ ꯃꯥꯏ ꯑꯁꯤ ꯃꯄꯥꯟ ꯑꯣꯔꯦꯟꯖꯂ ꯀꯩꯅꯣꯝ ꯂꯩꯕꯅꯦ
ꯍꯧꯖꯤꯛ ꯁꯥꯔꯤꯗꯣ
ꯍꯣꯏ ꯃꯄꯥꯟ ꯀꯔꯤ ꯍꯥꯏꯗꯣꯏꯅꯣ ꯃꯥꯏ ꯃꯆꯨꯗꯣ ꯈꯪꯗꯦ ꯃꯆꯨꯗꯤ ꯂꯩ ꯌꯦꯂꯣ ꯉꯥ ꯊꯣꯡ ꯈꯪꯗꯦ ꯃꯆꯨꯗꯨ ꯀꯃꯥꯏ ꯍꯥꯏꯗꯣꯏꯅꯣ ꯈꯪꯗꯦ
ꯏꯟꯅꯥꯃꯥꯅ ꯃꯩꯈꯦꯠ ꯃꯆꯨ ꯑꯃ ꯁꯥꯅꯤ ꯍꯥꯏꯗꯣ ꯃꯄꯥꯟ ꯀꯔꯝꯕ ꯍꯥꯞꯅꯤ ꯍꯥꯏꯅꯣꯕꯥ
ꯑꯗꯨ ꯃꯆꯨꯗ ꯍꯥꯞꯅꯤ ꯍꯥꯏꯕꯅꯦ ꯍꯧꯖꯤꯛꯀꯤ ꯍꯧꯖꯤꯛꯀꯤ ꯍꯧꯖꯤꯛ ꯍꯧꯖꯤꯛ ꯃꯥꯅ ꯐꯅꯦꯛꯇ ꯍꯥꯞꯄ ꯃꯄꯥꯟ ꯃꯆꯨ ꯑꯃ ꯂꯩꯔꯤꯕ
ꯑꯥ
ꯑꯗꯨ ꯐꯅꯦꯛꯇꯣ ꯂꯪꯗꯣ ꯂꯦꯝꯃꯤ ꯍꯥꯏꯕ
ꯒꯣꯜꯗꯜꯂꯕ
ꯒꯣꯜꯗꯟꯒꯤ ꯇꯥꯏꯞ ꯇꯧꯕ ꯃꯥꯜꯂꯦ ꯑꯣꯔꯦꯟꯖꯇꯁꯨ ꯍꯥꯞꯄꯣꯏ ꯍꯥꯞꯄ ꯀꯨꯅꯥꯔꯁꯦ ꯍꯥꯞꯄ ꯅꯨꯡꯉꯥꯏꯕ꯭ꯔ‌ꯣ ꯁꯦꯠꯄ
ꯀꯤꯅꯥꯔꯗꯣ ꯈ ꯈꯔꯥ ꯂꯩꯔꯛꯀꯥꯟꯗ ꯍꯦꯛꯇ ꯌꯥꯗꯃꯤꯗ ꯇꯠꯂꯥ ꯇꯠꯂꯥꯒ ꯇꯥ ꯂꯩꯍꯧꯕꯅꯤ
ꯇꯠꯂꯒꯁꯨ ꯅꯠꯇꯦ ꯑꯩꯗꯤ ꯁꯦꯠꯄꯗꯣ ꯐꯅꯦꯛꯇꯣ ꯌꯥꯠꯇ꯭ꯔꯣ
ꯌꯥꯠꯄꯅꯦ ꯌꯥꯠꯄꯅꯦ ꯑꯗꯨꯕꯨꯗꯤ
ꯅꯪ ꯁꯦꯠꯅꯤꯡꯕ꯭ꯔꯥ
ꯑꯗꯨꯝ ꯃꯔꯛꯇ ꯑꯃ ꯑꯅꯤꯕꯨꯗꯤ ꯍꯥꯞꯄ ꯌꯥꯏꯅ ꯃꯔꯛꯇ ꯍꯥꯏꯗꯤ ꯐꯤꯗꯣ ꯃꯌꯥꯝ ꯂꯩꯔꯛꯇꯣꯏꯅꯤꯅ ꯃꯔꯛꯇ ꯑꯃꯅꯤ ꯗꯤꯖꯥꯏꯟ ꯑꯣꯏꯅ ꯌꯥꯎꯈꯤꯕꯗꯤ ꯀꯩꯁꯨ ꯀꯥꯏꯗꯦꯗꯅ
ꯌꯥꯏ ꯍꯥꯄꯤꯌ‌ꯣꯗꯤ ꯑꯗꯨꯝ ꯍꯥꯄ ꯌꯥꯏ ꯑꯩꯗꯤ ꯁꯦꯠꯅꯤꯡꯗꯦ ꯑꯗꯣ
ꯎꯝ ꯂꯩꯕꯅꯦ ꯄꯥꯝꯗꯕ ꯃꯤꯁꯨ
ꯄꯥꯝꯗꯦꯕ ꯑꯩꯗꯤ ꯁ‌ꯦꯠꯄꯁꯨ ꯅꯨꯡꯉꯥꯏꯇꯦ ꯑꯗꯩꯗꯤ ꯈꯪꯗꯦ ꯑꯩ ꯄꯥꯝꯗꯦ
ꯎꯝ ꯈ꯭ꯋꯥꯡꯗꯕꯨꯗꯤ ꯅꯨꯡꯉꯥꯏꯇꯕꯅꯦ
ꯎꯝ
ꯑꯗꯨꯕꯨꯗꯤ ꯃꯊꯛꯀꯤ ꯑꯣꯏꯒꯗꯕ ꯁꯔꯨꯛꯇꯨꯅ ꯍꯥꯞꯍꯟꯗ꯭ꯔꯥꯒ ꯃꯈꯥ ꯑꯣꯏ ꯁꯔꯨꯛꯇꯨꯗ ꯑꯗꯨꯝ ꯍꯥꯞꯍꯜꯂꯁꯨ ꯌꯥꯏꯗ ꯅꯣꯡ ꯐꯗꯣꯛ ꯃꯁꯥ ꯅꯥꯟꯅ ꯎꯝ ꯑꯝꯇꯪ ꯁꯦꯠꯄꯒꯤꯀꯣ ꯇꯣꯏꯅ ꯁꯤꯖꯤꯟꯅꯕꯕꯨꯗꯤ ꯌꯥꯔꯣꯏ ꯇꯣꯏꯅ ꯍꯦꯛ ꯁꯤꯖꯤꯟꯅꯕꯗꯗꯤ ꯀꯦꯔꯥꯗꯣ ꯇꯠꯂꯛꯑꯦꯕ ꯃꯣꯏꯗꯤ ꯇꯠꯂꯒ ꯌꯥꯝ ꯊꯤꯕ
ꯐꯖꯗꯝꯅꯦꯕ ꯌꯥꯝꯅ ꯃꯔꯨꯞꯀꯗꯤ ꯇꯧꯅꯗ꯭ꯔꯣ ꯃꯔꯨꯞ ꯀꯨꯝꯕꯗꯤ ꯇꯧꯅꯗ꯭ꯔꯥꯕ?
ꯃꯔꯨꯞ ꯃꯔꯨꯞ
ꯇꯧꯅꯩꯌꯦ
ꯀꯌꯥ ꯀꯌꯥ ꯍꯨꯟꯕꯤꯒ ꯇꯧꯅꯒꯦ?
ꯃꯆꯥꯁꯨ ꯑꯗꯨꯝ ꯇꯧꯅꯩ ꯑꯆꯧꯕꯁꯨ ꯑꯗꯨꯝ ꯇꯧꯅꯩ ꯫
ꯃꯨꯛꯀꯥ ꯁꯨꯠꯀꯤꯒ ꯇꯧꯅꯕ꯭ꯔꯥꯕ
ꯃꯨꯀꯥ ꯁꯨꯠꯀꯤꯁꯦ ꯈꯣꯏ ꯆ‌ꯦꯍ‌ꯣꯏꯗꯤ ꯇꯧꯕꯅꯦ ꯑꯩꯗꯤ ꯌꯥꯎꯗꯦ ꯫
ꯀꯌꯥ ꯍꯨꯟꯒꯦ?
ꯈꯪꯗꯦꯅꯦ ꯃ‌ꯣꯏꯗ‌ꯣ ꯫
ꯌꯥꯎꯁꯜꯂꯨ ꯌꯥꯗ꯭ꯔꯣ ꯅꯪ ꯍꯌꯦꯡ ꯅꯋꯥ ꯉꯥꯏꯒꯔꯒꯥ ꯅꯃꯥꯅ ꯂꯣꯏ ꯍꯣꯠꯅꯔ ꯂꯩꯔꯅꯤꯅꯦ ꯑꯗꯨꯗꯤ ꯫
ꯑꯁ ꯌꯥꯝ ꯋꯥꯂꯤ ꯌꯥꯝ ꯋꯥꯂꯤ ꯗꯨꯒꯨꯝꯕ ꯊꯕꯛ ꯀ ꯇꯧꯗꯧꯕ
ꯈꯔꯥ ꯈꯔꯥ ꯌꯥꯎꯁꯟꯒꯦꯗꯤ ꯃꯁꯤꯗꯤ ꯄꯪꯉ‌ꯦꯍꯦ
ꯀꯔꯥꯏꯗꯒꯤ ꯄꯩꯁ ꯂꯩꯇꯦ ꯫
ꯎꯝ ꯀꯌꯥꯝ ꯀꯨꯏꯔꯒꯦ ꯅꯣꯏ ꯆ‌ꯦ ꯍꯣꯏ ꯃꯔꯨꯞ ꯍꯧ ꯇꯧꯕ?
ꯃꯨꯀꯥ ꯃꯔꯨꯞ ꯁꯨꯠ ꯃꯔꯨꯞꯂ ꯄꯩꯁꯥ ꯃꯔꯨꯞꯂ ꯈꯪꯗꯦ ꯑꯃꯗꯤ ꯇꯧꯗꯤ ꯇꯧꯕꯅꯦ ꯫ ꯑꯩꯁꯨ ꯐꯅꯦꯛ ꯃꯔꯨꯞ ꯑꯃꯕꯨꯗꯤ ꯌꯥꯎꯁꯜꯂꯦ ꯑꯩꯈꯣꯏ ꯃꯥꯅ ꯌꯥꯎꯕꯤ ꯫ ꯑꯗꯨꯁꯨ ꯑꯩꯅ ꯌꯥꯎ ꯍꯥꯏꯕ ꯅꯠꯇꯦ ꯃꯥꯅ ꯌꯥꯎꯕꯤ ꯂꯩꯔꯝꯕꯅꯤ ꯫
ꯆꯥꯎꯁꯤꯜꯂ‌ꯑꯝꯅ‌ꯦꯅ
ꯎꯝ ꯑꯩꯗꯤ ꯇꯜꯂꯤꯕ ꯏꯌꯨꯝꯒ ꯄꯥꯟꯗꯧꯕ
ꯄꯥꯜꯂꯨꯅꯨ ꯏꯕꯦꯝꯃ ꯁ‌ꯦꯟꯗꯣꯏ ꯆꯥ ꯂꯩꯑ‌ꯣ
ꯎꯝ ꯂꯩꯗꯣꯏꯅꯦ
ꯑꯁ‌ꯦꯡꯕꯩꯅꯦ ꯑꯩꯗꯤ ꯃꯤꯉꯣꯟꯗ ꯃꯌꯨꯝ ꯄꯥꯜꯂ‌ꯣ ꯁꯨꯛꯍꯥꯏꯍ‌ꯦ ꯍꯥꯏꯔ‍ꯣꯏꯌꯦ ꯁꯦꯟꯗꯣꯏ ꯆꯥ ꯂꯩꯌꯣ ꯉꯥꯛꯇꯅꯦ ꯍꯥꯏꯗꯣꯏꯁꯦ
ꯄ‌ꯦꯜꯂꯕ ꯑꯗꯨ ꯅꯦ ꯑꯎꯟꯄꯣꯠ ꯂꯥꯡꯗꯨꯨꯕ ꯁꯔꯨꯛꯄꯨꯗꯤ ꯍꯧꯖꯤꯛꯀꯥꯟ ꯑꯆꯥ ꯄ‌ꯣꯠ ꯆꯊꯣꯛꯍ‌ꯧꯕꯅ ꯐꯠꯇ꯭ꯔꯣ
ꯐꯩ ꯐꯩ ꯑꯆꯥꯄ‌ꯣꯠ ꯆꯥꯊꯣꯛꯄꯅ ꯐꯩ ꯅꯪ ꯑꯎꯟꯄ‌ꯣꯠꯇ ꯂꯨꯄ ꯂꯥꯛ ꯑꯅꯤ ꯑꯍꯨꯝ ꯆꯪꯉꯤꯗꯨ ꯂꯨꯄꯥ ꯂꯥꯛ ꯑꯅꯤ ꯑꯍꯨꯝꯗꯨꯒꯤ ꯁꯦꯟꯗꯣꯏ ꯆꯥꯔꯗꯤ ꯏꯃꯥꯏꯕꯦꯝꯃ ꯀꯩꯅꯣ ꯍꯩꯌꯦꯡ ꯅꯊꯟꯇ ꯍꯤꯡꯕ ꯌꯥꯝ ꯊꯤ ꯂꯥꯏ ꯌꯥꯏ
ꯌꯥꯏ
ꯁꯨ ꯄꯥꯟ ꯍꯦꯛ ꯄꯥꯜꯂꯨꯅꯨꯕꯣ
ꯅꯨꯄꯥꯒ ꯀꯣꯏꯔꯅꯨ ꯀꯣꯏꯔꯗꯤ ꯄꯥꯟꯁꯦ ꯍꯥꯏꯔꯛꯀꯅꯤ ꯑꯩ ꯅꯨꯄꯥ ꯀꯣꯏꯔꯣꯏ ꯁꯦꯟꯗꯣꯏ ꯆꯥꯗꯣꯏ ꯃꯦ ꯍꯥꯏꯌꯣ
ꯌꯥꯥꯏ
ꯌꯥꯔꯣꯏꯌꯦ
ꯑ ꯀꯩꯅꯣ ꯇꯧꯒꯦ ꯇꯧꯕ ꯁꯦꯟꯗꯣꯏ ꯆꯥꯗꯕꯤꯗ ꯊꯕꯛ ꯑꯃ ꯇꯧꯔꯒ ꯂꯦꯝꯅ ꯂꯩꯒꯦ ꯇꯧꯕ ꯑꯩꯗꯤ
ꯎꯝ ꯑꯗꯨꯁꯨ ꯌꯥꯏ ꯗꯣ ꯂꯤꯗ ꯂꯤꯁꯜꯂꯗꯤ ꯁꯦꯟꯗꯣꯏꯁꯤꯅꯦ ꯄꯛꯅꯕꯅꯦꯕ ꯈꯪꯕꯔꯥ ꯄꯛꯅꯕꯅꯦ ꯑꯔꯤꯕꯤꯒꯤꯗꯤꯅꯦ ꯁꯦꯟꯗꯣꯏꯁꯦ ꯀ꯭ꯋꯥꯖꯞ ꯂꯥꯛꯄꯁꯤꯃꯨꯛ ꯄꯛꯅꯕ ꯂꯩꯇ꯭ꯔꯦ ꯊꯕꯛ ꯇꯧꯕꯈꯩꯗꯨꯗꯤ ꯆꯥꯟꯅꯈꯤꯗ꯭ꯔꯥꯖꯥꯠꯅꯤꯍꯦ ꯑꯁꯤꯕꯨ ꯊꯕꯛꯁꯨ ꯇꯧꯔꯤꯌꯦ
ꯈꯜꯂꯤꯁꯤꯅ ꯑꯔꯤꯕꯔꯤꯕ ꯑ ꯌꯥꯝ ꯂꯤꯔꯁꯨ ꯌꯥꯝ ꯂꯦꯝꯕꯤ ꯑꯣꯏꯅꯤꯡꯕ ꯍꯥꯏꯇꯥꯔꯦ
ꯎꯝ ꯑꯗꯣ ꯃꯤꯅ ꯂꯦꯝꯃꯦ ꯍꯥꯏꯅꯔꯣꯏꯕ ꯊꯕꯛꯁꯨ ꯇꯧꯏꯅꯦꯁꯦ ꯑ ꯀꯔꯤ ꯇꯧꯔꯨꯕꯅꯣ ꯈꯪꯗꯦ ꯃꯥꯋꯥ ꯅꯥꯏꯅꯤ ꯈꯪꯗꯦ ꯍꯥꯏꯗꯣꯏꯅꯦꯕ ꯑꯩꯁꯨꯛꯄꯨꯗꯤ ꯑꯁ ꯑꯁꯤ ꯑꯔꯤꯕꯤꯖꯦ ꯂꯤꯅ ꯂꯤꯔꯤꯕ ꯁꯦꯟꯗꯣꯏ ꯆꯥꯔꯤꯕ ꯄꯨꯔꯥ ꯁꯃꯨ ꯂꯣꯏꯕꯤꯅꯤ ꯍꯥꯏꯅꯝ ꯐꯠꯇ꯭ꯔꯥ ꯑꯥ ꯁꯦꯟꯗꯣꯏ ꯁꯦꯟ ꯁꯦꯟꯗꯣꯏ ꯆꯥ
ꯁꯦꯟꯗꯣꯏ ꯆꯥꯎ ꯍꯥꯏꯖꯦ ꯊꯣꯛ ꯊꯥꯛ ꯇꯤ ꯐꯖꯕ ꯉꯥꯛꯇꯥꯅꯤ ꯄꯤꯁꯤꯟꯂꯛꯏꯖꯦ
ꯈꯔ ꯅꯧꯔꯤꯉꯩꯗꯗꯤ ꯊꯕꯛꯇꯣ ꯇꯧꯔꯣ
ꯎꯝ
ꯇꯣꯂꯣꯞꯁꯤꯗ ꯁꯨꯝ ꯇꯨꯡꯖꯜꯂꯣ ꯁꯨꯝ ꯇꯨꯡꯖꯜꯂꯣ
ꯎꯝ
ꯑꯥꯒ ꯍꯌꯦꯡ ꯑꯩꯈꯣꯏꯒꯤ ꯊꯕꯛꯇꯩ ꯄꯣꯊꯥꯕ ꯌꯥꯔꯛꯄꯒꯤ ꯇꯥꯏꯃꯤꯡ ꯈꯔ ꯂꯥꯛꯀꯥꯅꯤꯗꯅ ꯆꯍꯤ ꯃꯔꯤ ꯃꯉꯥꯒ ꯋꯥꯁꯜꯂꯛꯄꯩ ꯇꯥꯏꯃꯤꯡꯗꯣ
ꯎꯝ
ꯑꯗꯩ ꯁꯤꯟꯗꯣꯏ ꯆꯥꯍꯧ
ꯑꯁ ꯕꯥ ꯍꯣꯏꯅꯦ
ꯑꯗꯨꯗꯤ ꯌꯥꯔꯝꯃꯅꯤ
ꯌꯥꯏꯌꯦ ꯌꯥꯏꯌꯦ
ꯑꯗꯩ ꯂꯦꯝꯅ ꯑꯗꯨꯝ ꯂꯥꯛꯑꯝꯃꯅꯤ ꯂꯣꯏꯔꯝꯗꯥꯏꯗ ꯈꯔ ꯆꯤꯟꯗꯨ ꯐꯔꯥꯖꯨ
ꯈꯔ ꯀꯟ ꯈꯠꯂꯛꯄꯖꯨ ꯌꯥꯏꯅ ꯍꯧꯖꯤꯛ ꯀꯜꯂꯤꯖꯤꯗꯩ ꯍꯦꯟꯅ
ꯃꯥꯅꯦ ꯂꯤꯗ ꯂꯤꯁꯜꯂꯛꯈ꯭ꯔꯥꯗꯤ ꯀꯜꯂꯖꯨ ꯀꯩꯁꯨ ꯀꯥꯏꯗꯦꯕ
ꯃꯥꯅꯦ
ꯈꯔ ꯂꯤꯕ ꯍꯧꯔꯛꯄ ꯇꯥꯏꯃꯤꯡꯗꯨꯗꯗꯤ ꯈꯔ ꯂꯦꯝꯅ ꯂꯩꯔꯝꯃꯒ
ꯎꯝ
ꯑꯩ ꯍꯥꯏꯖꯦ ꯇꯧ ꯊꯕꯛ ꯈꯔ ꯇꯧꯔꯣ ꯑꯗꯨꯒ ꯄꯦꯟꯁꯤꯟ ꯆꯥꯔꯝꯗꯥꯏ ꯆꯍꯤ ꯃꯉꯥ ꯇꯔꯨꯛ ꯋꯥꯠꯂꯤꯉꯩꯗ ꯁꯦꯟꯗꯣꯏ ꯆꯥ ꯍꯧꯔꯣ